ꯎꯝ ꯃꯊꯪꯗ ꯅꯪ ꯇꯧꯔꯛꯑꯣ
ꯇꯧꯔꯛꯑꯣꯏ ꯅꯪꯒ ꯋꯥꯔꯤ ꯁꯥꯟꯅꯔꯣꯏ ꯇꯜꯂꯤ
ꯑꯩꯅ ꯇꯧꯕꯁꯨ ꯅꯪ ꯐꯪꯉꯅꯤ ꯅꯪꯅ ꯇꯧꯕꯁꯨ ꯐꯪꯉꯅꯤ ꯀꯥꯟꯅꯕꯅꯦ ꯑꯅꯤꯃꯛꯀꯤ ꯀꯥꯟꯅꯕꯅꯦ ꯗꯦꯝꯀꯤꯌꯥꯔꯅꯤ ꯍꯥꯏꯔꯅꯤ ꯑꯃꯨꯛꯀ
ꯑꯗꯨ ꯑꯣꯏꯔꯁꯨ ꯂꯣꯏꯁꯟꯕꯅ ꯍꯦꯟꯅ ꯅꯨꯡꯉꯥꯏꯅ
ꯏꯄꯥ ꯂꯩꯕ ꯀꯥꯟꯗ ꯋꯥꯔꯤ ꯁꯥꯟꯅꯕ ꯌꯥꯕꯁꯨ ꯅꯠꯇꯦ ꯑꯗꯨꯒꯤ
ꯎꯝ
ꯏꯄꯥ ꯂꯩꯇꯕ ꯀꯥꯟꯗ ꯂꯣꯏꯅ ꯇꯧꯍꯧꯒꯦ ꯇꯧꯅꯤ
ꯑꯗꯨ ꯑꯩꯅ ꯍꯥꯏꯈ꯭ꯔꯦ ꯅꯪꯕꯨ ꯑꯥꯏꯐꯣꯟ ꯂꯩꯕꯤꯒꯅꯤ ꯑꯥꯏꯄꯦꯠ ꯂꯩꯕꯤꯒꯅꯤ ꯍꯥꯏꯌꯦꯅ ꯌꯥꯗꯕꯁꯦ ꯉꯛꯑꯦꯗ ꯀꯌꯥꯃꯨꯛ ꯅꯪꯒꯤ ꯅꯨꯄꯥꯁꯤ ꯀꯌꯥꯃꯨꯛ ꯐꯖꯕꯖꯥꯠꯂ ꯈꯪꯗꯦꯗ
ꯎꯝ
ꯁꯛ ꯌꯥꯝ ꯐꯖꯕ꯭ꯔꯣ ꯅꯪ ꯅꯨꯄꯥꯗꯣ ꯅꯨꯄꯤ ꯃꯌꯥꯝꯅ ꯆꯥꯛꯄ ꯑꯣꯏꯔꯣꯕ
ꯂꯩꯇꯦ ꯍꯥꯏꯔꯒ
ꯑꯗꯨꯗꯤ ꯂꯩꯇ꯭ꯔꯗꯤ ꯌꯥꯐꯝ ꯊꯣꯛꯏꯅ ꯅꯪꯁꯨ
ꯌꯥꯅꯤꯡꯗꯦ
ꯃꯨꯟꯅ ꯈꯜꯂꯨꯗ ꯆꯥꯝꯃꯔꯛ ꯈꯜꯂꯨꯗ
ꯌꯥꯝ ꯈꯟꯈ꯭ꯔꯦ ꯇꯜꯂꯦ
ꯅꯣꯏ ꯅꯨꯄꯤꯗꯤ ꯋꯥꯈꯜ ꯋꯥꯈꯜ ꯑꯗꯨꯝ ꯍꯣꯡꯕꯅꯤꯀꯣ ꯍꯧꯖꯤꯛ ꯑꯃ ꯈꯟꯒꯅꯤ ꯍꯣꯔꯦꯟ ꯑꯃ ꯈꯟꯒꯅꯤ
ꯄꯩꯁꯥ ꯂꯩꯕ ꯀꯥꯟꯗ ꯑꯃꯨꯛꯀ ꯍꯥꯏꯔꯛꯑꯣ ꯗꯨꯗ ꯌꯥꯕꯤꯒꯦ ꯄꯩꯁꯥ ꯂꯩꯔ ꯀꯥꯟꯗ ꯑꯃꯨꯛꯀ ꯍꯥꯏꯔꯛꯑꯣ
ꯍꯧꯖꯤꯛ ꯄꯩꯁꯥ ꯌꯥꯝ ꯂꯩꯔꯤ ꯑꯩ
ꯍꯥꯏꯒꯦ ꯈꯜꯂꯣꯅꯦ ꯑꯗꯨꯗꯤ
ꯄꯩꯁꯥ ꯊꯝꯐꯝ ꯂꯩꯇꯕꯤꯒꯤ ꯑꯩ ꯑꯩ ꯃꯤꯕꯨ ꯑꯗꯨꯝ ꯄꯤꯔ ꯂꯩꯕꯅꯤꯀꯣ
ꯑꯗꯨꯗꯤ ꯊꯥꯔꯛꯑꯣꯅꯦ ꯄꯩꯁꯥꯗꯨ ꯈꯔꯗꯨ ꯊꯥꯖꯕ꯭ꯔꯥ ꯊꯥꯖꯗꯕ꯭ꯔꯥ ꯌꯦꯡꯒꯦ
ꯊꯥꯔꯛꯀꯦꯅꯦ ꯊꯥꯔꯛꯀꯦꯅꯦ ꯑꯩꯒꯤ ꯅꯨꯄꯤ ꯑꯣꯏꯒꯦꯗꯪ ꯍꯥꯏꯌꯣ ꯍꯥꯏꯕꯅꯤꯗ
ꯎꯝ ꯍꯥꯟꯅ ꯊꯥꯔꯛꯑꯣ ꯌꯥꯗꯦ ꯅꯠꯇ꯭ꯔꯅꯦ
ꯑꯩꯒꯤ ꯅꯨꯄꯤ ꯑꯣꯏꯒꯦꯅ ꯅꯪ ꯍꯥꯏꯌꯣ ꯑꯗꯨꯒ ꯑꯗꯨꯗꯪ ꯍꯥꯏꯔꯗꯤ ꯊꯥꯈ꯭ꯔꯅꯤ
ꯑꯩꯅ ꯍꯣꯔꯦꯟ ꯌꯥꯊꯣꯛꯈ꯭ꯔꯒ ꯅꯉꯣꯟꯗ ꯄꯩꯁꯥ ꯊꯥꯔꯣ ꯍꯥꯏꯔꯀꯥꯟꯗ ꯆꯦꯗ ꯄꯩꯁꯥ ꯂꯤꯁꯤꯡ ꯑꯃ ꯍꯥꯏꯅ ꯏꯕꯗꯣ ꯑꯗꯨ ꯑꯣꯏꯅ ꯊꯥꯔꯛꯀꯗꯧꯕ ꯃꯥꯜꯂꯦ
ꯅꯪ ꯀꯌꯥ ꯄꯥꯝꯕ꯭ꯔꯥ ꯁ‌ꯦꯡꯅ ꯍꯥꯏꯌꯨ ꯑꯩ ꯊꯥꯕꯤꯒꯦ
ꯏꯁ ꯇꯥꯅꯤꯡꯗꯦ
ꯀꯌꯥ ꯄꯥꯝꯕ꯭ꯔ‌ꯣ ꯑꯥꯏꯄꯦꯠ ꯂꯩꯕꯤꯌꯣ ꯍꯥꯏꯌꯦꯀꯣ ꯐꯥꯔꯁꯇ ꯅꯪꯅ ꯑꯥꯏ ꯄꯦꯠ ꯂꯩꯕꯤꯌꯣ ꯑꯗꯨꯗꯤ ꯌꯥꯔꯅꯤ ꯍꯥꯏꯌꯦꯀꯣ ꯉꯁꯥꯏꯗꯣꯀꯣ ꯍꯥꯏꯀꯣ ꯑꯗꯨ ꯑꯩꯅ ꯂꯩꯕꯤ ꯌꯥꯏꯌꯦ ꯑꯗꯨꯒ ꯑꯃꯨꯛꯀ ꯋꯥꯈꯜ ꯍꯣꯡꯈ꯭ꯔꯦ ꯅꯪꯗ ꯑꯇꯣꯞꯄ ꯑꯃꯨꯛ ꯍꯥꯏꯌꯦ ꯂꯥꯛ ꯑꯃ ꯊꯥꯔꯛꯑꯣ ꯍꯥꯏꯌꯦꯀꯣ
ꯌꯥꯝꯃꯟꯗꯦ ꯂꯥꯛ ꯑꯃꯗꯤ
ꯂꯣꯏ ꯄꯤꯅꯤꯅꯦ ꯅꯪ ꯑꯩ ꯄꯤꯅꯦ ꯑꯩꯒꯤ ꯅꯨꯄꯤ ꯑꯣꯏꯔꯗꯤ ꯅꯪꯕꯨ ꯂꯣꯏ ꯄꯤꯅꯤ ꯑꯩꯒꯤ ꯄ꯭ꯔꯣꯄꯔꯇꯤꯁꯦ ꯂꯣꯏ ꯄꯤꯅꯤ ꯅꯪꯉꯣꯟꯗ
ꯀꯔꯤꯕꯨ ꯂꯩꯕꯔ꯭ ꯅꯪꯒꯤ ꯃꯤꯡꯗ
ꯅꯪ ꯑꯄꯥꯝꯕ ꯂꯣꯏ ꯄꯤꯅꯤꯅ
ꯌꯥꯏꯌꯦ ꯇꯥꯅꯤꯡꯗꯦ ꯅꯪ ꯅꯪꯁꯦ ꯑꯣꯏꯗ ꯄꯥꯗꯕ ꯌꯥꯝ ꯉꯥꯡꯉꯦꯗ
ꯏꯁ ꯀꯃꯥꯏꯅ ꯑꯣꯏꯗ ꯄꯥꯗꯕ ꯉꯥꯡꯕ
ꯑꯣꯏ ꯄꯥꯗꯕ ꯉꯥꯛꯇꯅꯤꯅ ꯅꯪ ꯍꯧꯖꯤꯛ ꯍꯥꯡꯉꯤꯁꯤꯁꯨ
ꯐꯔꯦꯟ ꯍ‌ꯣꯔꯦꯟ ꯅꯪ ꯑꯩꯉꯣꯟꯗ ꯔꯤꯒ꯭ꯔꯦꯗ ꯐꯖꯟ ꯆꯠꯀꯅꯤꯀꯣ ꯑꯅꯤꯔꯛ ꯍꯟꯅ ꯁꯤꯒꯨꯝꯕ ꯑ ꯄꯤꯔꯥ ꯄ꯭ꯔꯄ‌ꯣꯖ‌ꯦꯜ ꯂꯥꯛꯑꯣꯏꯀ‌ꯣ
ꯆꯠꯂꯣ ꯕ꯭ꯂꯣꯛ ꯊꯝꯒꯦ ꯑꯗꯨ ꯁꯥꯎ
ꯍ‌ꯦꯟ ꯃꯟꯗ꯭ꯔꯣ ꯅꯪꯒꯤꯗꯨꯗꯤ
ꯑ ꯑꯁ ꯂꯥꯏꯔꯤꯛ ꯏꯅꯤꯅꯥꯏ ꯃꯌꯥꯝ ꯂꯩꯌꯦ ꯀꯔꯤ ꯇꯧꯁꯤꯔꯥ ꯀꯞꯅꯤꯡꯉꯤꯗ
ꯑꯩꯒꯤ ꯅꯨꯄꯤ ꯑꯣꯏꯗꯤ ꯑꯩꯅ ꯏꯕꯤꯅꯦ ꯑꯗꯨꯁꯨ ꯌꯥꯕ ꯅꯠꯇ꯭ꯔꯣ
ꯌꯥꯗꯦ
ꯎꯝ ꯌꯥꯒꯅꯨ ꯌꯥꯅꯤ
ꯅꯪ ꯅꯪ ꯈꯨꯠꯏ ꯐꯖꯔꯝꯃꯣꯏ
ꯍꯦꯟꯔꯥꯏꯇꯤꯡ ꯌꯥꯝ ꯐꯖꯕꯅꯦ ꯑꯩꯗꯤ
ꯐꯖꯔꯦ
ꯑ ꯑꯩꯒꯤ ꯍꯦꯟꯔꯥꯏꯇꯤꯡꯗꯤ ꯌꯥꯝ ꯐꯖꯩꯌꯦ ꯌꯥꯝ ꯐꯖꯩꯅ ꯃꯤ ꯂꯣꯏꯅꯃꯛꯅ ꯍꯥꯏꯅꯕꯅꯤ
ꯑꯩꯒꯤꯒ ꯃꯥꯟꯅꯔꯣꯏ
ꯍꯣꯏ ꯅꯪꯅꯗꯤ ꯍꯦꯟꯒꯅꯤ ꯑꯗꯨ ꯑꯣꯏꯔꯁꯨ
ꯑꯣꯖꯥꯅ ꯈꯪꯒꯅꯤ
ꯍꯥ ꯀꯅꯥ ꯀꯅꯥ ꯂꯩꯔꯤꯕ꯭ꯔ ꯍꯧꯖꯤꯛꯇꯤ ꯌꯨꯝꯗ
ꯏꯊꯟꯅ
ꯍꯥꯥ
ꯏꯊꯅ ꯂꯩꯌꯦ
ꯀꯥꯏ ꯆꯠꯈ꯭ꯔꯦ ꯅꯪꯒꯤ ꯄꯦꯔꯦꯟꯁꯇꯤ
ꯑꯔꯣ ꯅꯍꯥꯟꯁꯨ ꯍꯥꯏꯔꯝꯃꯒ
ꯅꯪꯒꯤꯁꯨ ꯍꯥꯏꯕ ꯈꯨꯗꯤꯡ ꯉꯍꯥꯟ ꯉꯍꯥꯟ ꯍꯥꯏꯈ꯭ꯔꯦ ꯉꯍꯥꯟ ꯍꯥꯏꯈ꯭ꯔꯦ
ꯍꯥꯏꯈꯤꯅ ꯑꯩ ꯇꯝꯄꯥꯛꯇ ꯏꯄꯥꯒ ꯈꯛꯇ ꯂꯩꯌꯦ ꯍꯥꯏꯌꯦ
ꯑꯣ
ꯏꯃꯥꯒ ꯏꯅꯥꯎꯅꯨꯨꯄꯥꯗꯤ ꯈꯨꯟꯗ ꯂꯩꯌꯦ ꯍꯥꯏꯔꯦ
ꯈꯦ ꯅꯪꯅ ꯑꯍꯥꯟ ꯔꯣ
ꯍꯣꯏ
ꯎꯝ
ꯑꯁ ꯂꯥꯂꯦ
ꯏꯝꯐꯥꯜ ꯂꯩꯔꯗꯤ ꯀꯣꯏꯕ ꯂꯥꯛꯄ ꯌꯥꯔꯅꯤ
ꯂꯥꯛꯀꯅꯨ
ꯂꯥꯛꯀꯅꯤ ꯅꯪꯅ ꯂꯥꯛꯀꯅꯨ ꯍꯥꯏꯔꯁꯨ ꯏꯝꯐꯥꯜ ꯂꯩꯔꯗꯤ ꯂꯥꯛꯀꯅꯤ ꯑꯩꯗꯤ
ꯂꯥꯛꯀꯅꯣ
ꯂꯥꯛꯀꯅꯤ
ꯏꯄꯥꯗ ꯐꯨꯍꯟꯒꯦ
ꯍꯥꯍꯥ ꯐꯣꯟ ꯇꯧꯔ ꯐꯨꯍꯟꯒꯗꯧꯕ
ꯍꯥ
ꯅꯣꯏ ꯕꯥꯕꯨ ꯐꯣꯟ ꯇꯧꯔ ꯐꯨꯍꯟꯒ‌ꯦ ꯗꯧꯕ ꯑꯩꯉꯣꯟꯗ
ꯍꯣꯏ
ꯅꯪ ꯌꯦꯡꯕ ꯅꯨꯡꯉꯥꯏꯒꯔꯣ ꯑꯗꯨꯗꯤ
ꯅꯨꯡꯉꯥꯏꯅꯤꯅ ꯐꯨ ꯐꯨ ꯐꯨ ꯍꯥꯏꯔ ꯂꯣꯏꯔꯦ
ꯍꯦꯟꯅ ꯐꯨꯑꯣ ꯍꯦꯟꯅ ꯐꯨꯑꯣ ꯍꯥꯏꯔ ꯂꯣꯏꯔꯦꯅ
ꯐꯠꯇꯕ ꯃꯤꯅꯤꯅꯦ ꯅꯪꯁꯦ
ꯀꯅꯥꯅ ꯑꯩ ꯐꯩ ꯍꯥꯏꯒꯦ
ꯎꯝ ꯃꯤꯐꯠꯇꯕ ꯃꯤꯅꯤ ꯅꯨꯄꯤꯅꯤ ꯅꯪ
ꯃꯥꯅꯦ ꯃꯥꯅꯦ
ꯀꯥꯔꯤ ꯆꯥꯅꯤꯡꯕ꯭ꯔꯣ ꯅꯪꯗꯤ
ꯁꯤꯐꯨꯠ ꯆꯥꯅꯤꯡꯉꯦ
ꯁꯤ ꯁꯤꯐꯨꯠ ꯁꯤꯐꯨꯠ ꯍꯥꯎꯕꯅꯦ ꯁꯤꯐꯨꯠ ꯁꯦ
ꯎꯝ ꯍꯥꯎꯕꯅꯦ ꯑꯗꯨꯒꯤ ꯆꯥꯅꯤꯡꯕꯅꯦ
ꯁꯤꯐꯨꯠ ꯍꯧꯖꯤꯛ ꯄ꯭ꯔꯣꯟꯁ ꯄ꯭ꯔꯣꯟꯁꯁꯨ ꯆꯥꯅꯤꯡꯉꯤꯅꯦ
ꯈꯖꯤꯡꯕꯨꯗꯤ ꯆꯥꯏꯌꯦ
ꯎꯝ
ꯅꯪ ꯑꯂꯕꯦꯟ ꯇꯨꯌꯦꯜꯞꯁꯨ ꯁꯤꯗ ꯇꯝꯕ ꯁꯤꯗ ꯇꯝꯕ ꯌꯥꯗ꯭ꯔꯣ ꯑꯂꯥꯕꯦꯟ ꯇꯨꯌꯦꯜꯞꯂꯁꯨ
ꯆꯍꯤ ꯑꯃ ꯇꯝꯔꯝꯃꯤ ꯑꯗꯨ ꯕꯣꯔꯠꯁꯇꯨ ꯃꯣꯏꯗꯨ ꯈꯔ ꯂꯨꯌꯦꯅ ꯑꯗꯨꯒꯤ ꯍꯣꯏ ꯑꯗꯨꯒꯤ ꯑꯩꯅ ꯇꯥꯟꯕ
ꯂꯨꯗꯦ ꯁꯤꯂꯣꯡꯒꯤ ꯈ꯭ꯋꯥꯏꯗꯒꯤ ꯂꯥꯏꯕ ꯁꯤꯂꯣꯡꯒꯤꯅꯤ ꯃꯅꯤꯄꯨꯔꯅ ꯍꯦꯟꯅ ꯂꯨꯕꯅꯤ ꯀꯣꯁꯦꯝꯅ ꯍꯦꯟꯅ ꯂꯨꯕꯅꯤ
ꯈꯪꯗꯦ ꯑꯗꯨ ꯑꯩꯒꯤꯗꯤ ꯃꯣꯏꯒꯤ ꯂꯨꯌꯦ
ꯅꯪ ꯀ꯭ꯂꯥꯁ ꯑꯦꯂꯚꯦꯟ ꯀꯔꯤ ꯆꯍꯤ ꯗꯔꯥ ꯇꯝꯃꯝꯕꯗꯣ
ꯎꯝ ꯀꯥꯎꯈ꯭ꯔꯦꯅꯦ
ꯍꯥ
ꯀꯩꯒꯤꯅꯣ
ꯀꯔꯤ ꯆꯍꯤꯗꯨꯔꯣ ꯁꯤꯗ ꯑꯩꯒꯤ ꯖꯨꯅꯤꯌꯔ ꯑꯉꯥꯡ ꯑꯃꯁꯨ ꯇꯝꯃꯦ ꯅꯣꯏ ꯃꯣꯏ ꯕꯦꯠꯁꯂꯥꯅ ꯍꯪꯒꯦ ꯇꯧꯕꯅꯦ
ꯑꯣꯏꯔꯝꯃꯣꯏ ꯀꯅꯥꯅꯣ ꯃꯃꯤꯡ ꯍꯥꯏꯔꯛꯑꯣ
ꯁꯥꯏꯟꯁ ꯇꯝꯕ꯭ꯔꯥ ꯅꯪ ꯁꯥꯏꯟꯁ ꯂꯧꯕ꯭ꯔꯥ
ꯍꯣꯏ
ꯁꯣꯅꯤ ꯉꯅꯤꯒꯝꯕꯔꯥ ꯁꯣꯅꯤ
ꯍꯥꯥ
ꯁꯣꯡꯃꯅꯤꯡ ꯈꯪꯕ꯭ꯔꯥ
ꯁꯣꯡꯒꯥꯅꯤ
ꯍꯣꯏ
ꯈꯪꯉꯤ ꯍꯣꯏ
ꯑꯁꯦꯡꯕꯒꯤ
ꯍꯣꯏ
ꯎꯝ ꯃꯥ ꯀ꯭ꯂꯥꯁ ꯅꯥꯢꯟ ꯕꯦꯠꯁꯔꯣ
ꯍꯣꯏ
ꯑꯦꯂꯕꯦꯟꯗ
ꯑꯥ ꯑꯩ ꯇꯨꯋꯦꯜꯞꯁꯨ ꯇꯝꯔꯝꯃꯤ ꯑꯗꯨ ꯑꯩꯅ ꯑꯃꯨꯛꯀ ꯇꯣꯉꯥꯟꯅ ꯇꯧꯕ
ꯎꯝ ꯃꯥꯗꯣ ꯑꯩꯒꯤ ꯖꯨꯅꯤꯌꯔꯅꯦ ꯑꯩꯒꯤ ꯔꯨꯝꯗ ꯂꯩꯌꯦ ꯑꯩꯒꯤ ꯔꯨꯝꯃꯦꯠꯅꯤ
ꯑꯣ ꯃꯥ ꯑꯦꯠ ꯃꯟꯁꯇ ꯇꯝꯕ ꯅꯠꯇ꯭ꯔꯣ
ꯍꯣꯏ
ꯑꯥ
ꯀꯃꯥꯏꯅ ꯈꯪꯕ꯭ꯔꯅꯦ ꯅꯪ ꯃꯥꯕꯨ
ꯀ꯭ꯂꯥꯁꯃꯦꯠꯅꯦ ꯍꯥꯏꯔꯒ
ꯑꯩ ꯍꯣꯔꯦꯟ ꯍꯪꯒꯦ ꯃꯑꯣꯡꯗ
ꯑꯥꯁ ꯍꯥꯡꯒꯅꯨ
ꯃꯥ ꯃꯥ ꯍꯧꯖꯤꯛ ꯊꯕꯛ ꯑꯃ ꯆꯠꯂꯦ ꯍꯔꯥꯛꯑꯒ ꯍꯪꯒꯦ
ꯍꯪꯉꯨꯅꯨ ꯍꯥꯏꯔꯒ ꯑꯩ ꯗꯨꯒꯨꯝꯕꯗꯣ ꯇꯜꯂꯤꯒꯣ
ꯑꯩ ꯍꯪꯒꯅꯤ ꯍꯪꯒꯅꯤ ꯐꯒꯤ ꯇꯧꯕꯅꯤ ꯍꯝ
ꯍꯪꯒꯅꯤ ꯅꯪ ꯈꯪꯉꯦ
ꯅꯪꯒꯤ ꯃꯤꯡꯁꯦ ꯀꯔꯤꯔꯥ
ꯍꯥꯥ
ꯅꯪꯒꯤ ꯃꯤꯡꯁꯦ ꯀꯔꯤ ꯀꯥꯎꯕ꯭ꯔꯣ
ꯈꯪꯗꯦ ꯍꯪꯉꯛꯀꯅꯨ
ꯍꯦꯛ ꯍꯥꯢꯗꯕꯗ ꯑꯩ ꯍꯪꯒꯅꯤꯀꯣ
ꯏꯁ ꯍꯥꯏꯔꯒ ꯍꯪꯒꯗꯧꯕꯁꯨ ꯑꯗꯨꯝ ꯂꯩꯔꯦꯅ
ꯑꯩꯅ ꯊꯥꯖꯂꯦ ꯑꯩꯁ ꯍꯦꯛ ꯂꯣꯏꯕꯒ ꯕ꯭ꯂꯣꯛ ꯊꯝꯃꯦꯅ
ꯀꯅꯤ
ꯍꯥꯝ
ꯅꯪ ꯕ꯭ꯔꯣꯛ ꯊꯝꯃꯗꯤ ꯖꯤꯄꯦꯗ ꯄꯩꯁꯥ ꯊꯥꯔꯛꯀꯦ
ꯑꯣꯏꯗꯕ ꯄꯥꯗꯕ
ꯖꯤꯄꯦꯗ ꯍꯥꯏꯅ ꯇꯦꯛꯁ ꯇꯧꯔꯛꯀꯦ
ꯇꯧꯔꯛꯒꯅꯨ ꯖꯤꯄꯦꯗꯁꯨ ꯕ꯭ꯂꯣꯛ ꯊꯝꯒꯦ
ꯖꯤ ꯄꯤ ꯄ꯭ꯔꯣꯛ ꯊꯝꯕ ꯌꯥꯗꯦ
ꯃꯋꯥꯥ ꯂꯧꯗꯦ ꯊꯝꯒꯅꯤ ꯑꯩꯅ
ꯗꯦꯝꯀꯌꯤꯔꯅꯤꯅꯦ ꯃꯣꯏꯗꯤ
ꯎꯝ ꯍꯪꯒꯅꯨꯀꯣ ꯍꯦꯛ ꯍꯪꯕꯗ ꯅꯪ ꯌꯦꯡꯉꯣ ꯕ꯭ꯂꯣꯛ ꯊꯝꯒꯅꯤ ꯍꯥꯏꯕꯁꯤ ꯑꯁ ꯍꯪꯒꯅꯨꯕ ꯇꯜꯂꯦꯕ ꯍꯥꯏꯅꯗꯦꯕ ꯃꯤꯅ ꯑꯩ ꯃꯔꯝꯗ ꯃꯤꯉꯣꯟꯗ ꯄꯣꯡꯈꯥꯡ ꯍꯪꯕꯗꯣ
ꯏꯁ
ꯍꯪꯒꯦ ꯍꯥꯏꯔꯦ ꯑꯩꯉꯣꯟꯗ ꯍꯪꯉꯨꯅ ꯂꯣꯏꯔꯦꯅ ꯑꯁ ꯇꯥꯜꯂꯦ ꯍꯪꯒꯅꯨ
ꯀꯔꯤꯒꯤ ꯢꯀꯥꯢꯕ꯭ꯔꯣ
ꯍꯣꯏ ꯢꯀꯥꯏ
ꯅꯪꯅ ꯄꯥꯝꯕ ꯅꯨꯄꯥꯁꯦ ꯃꯣꯏ ꯂꯦꯡꯒꯥꯥꯒꯨꯝꯕꯅꯦꯕ ꯅꯠꯇ꯭ꯔꯥ
ꯑꯩ ꯅꯨꯄꯥ ꯄꯥꯝꯗꯦ ꯍꯥꯏꯔꯒ
ꯋꯊꯤ ꯌꯥꯝ ꯇꯧꯋꯤꯅ ꯑꯩ ꯁꯥꯎꯔꯛꯀꯅꯤꯀꯣ
ꯑꯩꯕꯨꯗꯤ ꯄꯥꯝꯗ꯭ꯔꯣ
ꯄꯥꯝꯗꯦ
ꯀꯔꯤ ꯄꯥꯝꯗꯕ
ꯄꯥꯝꯗꯦ ꯅꯪ ꯋꯥꯠꯊꯤ ꯑꯃ ꯇꯧꯋꯦ
ꯅꯪ ꯋꯥꯊꯤ ꯌꯥꯝ ꯇꯧꯌꯦ ꯑꯥꯏꯄꯦꯠ ꯂꯩꯕꯤꯌꯣꯌꯦ ꯂꯩꯕꯤꯅꯤ ꯍꯥꯏꯒ꯭ꯔꯦ ꯂꯥꯛ ꯑꯃ ꯊꯥꯔꯛꯑꯣ ꯍꯥꯏꯌꯦ ꯊꯥꯔꯛꯀꯅꯤ ꯍꯥꯏ
ꯅꯕꯤꯌꯨ ꯗꯀ
ꯁꯤ ꯐꯨꯠ ꯆꯥꯅꯤꯡꯉꯤꯌꯦ ꯑꯩꯅ ꯄꯤꯖꯥꯅꯤ ꯍꯥꯏꯈ꯭ꯔꯦ
ꯄꯤꯖꯒꯅꯤ ꯍꯥꯏꯗꯦ
ꯄꯤꯖꯥꯒꯅꯤꯗꯤ ꯄꯤꯖꯒꯅꯤ ꯑꯗꯨ ꯐꯥꯎ ꯑꯗꯨ ꯐꯥꯎ ꯄꯥꯝꯗꯦꯌꯦ
ꯄꯥꯝꯗꯦ ꯌꯥꯔꯦ ꯏꯄꯥꯗ ꯍꯥꯏꯔꯒꯦ
ꯑꯩꯖꯦ ꯅꯄꯥꯒꯨꯝꯕꯅꯤꯅꯦ
ꯍꯥꯍꯥꯍꯥ ꯑꯍ
ꯄꯥꯕꯨꯡ ꯀꯧꯑꯣ ꯍꯥꯏꯕ꯭ꯔꯥ
ꯑꯩꯖꯦ ꯁꯨꯨꯒꯔ ꯗꯦꯗꯤꯅꯤꯅꯦ ꯅꯪꯒꯤ
ꯑꯁꯁ ꯇꯥꯅꯤꯡꯗꯦꯍꯦ ꯑꯣꯏꯗ ꯄꯥꯗꯕ
ꯎꯝ ꯎꯝ ꯀꯔꯤ ꯌꯦꯡꯂꯒ ꯂꯩꯔꯝꯕ꯭ꯔꯣ ꯅꯪ ꯔꯤꯜꯂꯇꯣ ꯄꯦꯁꯇꯨ ꯀꯔꯤ ꯌꯦꯡꯂꯒ ꯂꯩꯔꯝꯕ꯭ꯔꯣ
ꯀꯔꯤꯁꯨ ꯌꯦꯡꯗꯦꯅ ꯂꯥꯢꯔꯤꯛ ꯏꯔꯤ
ꯅꯪ ꯆꯍꯤ ꯐꯖꯅ ꯃꯥꯡꯍꯜꯂꯍꯦ ꯑꯗꯨꯗꯤ
ꯑꯩꯔꯥ ꯑꯁ ꯑꯩꯗꯣ ꯀꯩꯅꯣ ꯑ ꯀꯩꯅꯣꯒꯤꯁꯨ ꯇꯧꯕ ꯑꯗꯨꯒꯤ ꯅꯤꯠꯇꯣ
ꯎꯝ
ꯑꯗꯨꯒꯤ ꯀꯣꯆꯤꯡꯁꯨ ꯂꯧꯔꯝꯕ ꯑꯗꯨꯒꯤꯅꯤꯗ
ꯈꯦ ꯃꯥꯗꯤ ꯍꯧꯖꯤꯛ ꯀꯣꯂꯦꯖ ꯁꯦꯀꯦꯟ ꯁꯦꯃꯤꯁꯇ꯭ꯔꯔ ꯀꯥꯔꯤ ꯀꯥꯔꯤꯕ ꯃꯥꯜꯂꯦ
ꯍꯣꯏ ꯀꯥꯕꯅꯦ ꯈꯪꯉꯦ ꯑꯩꯁꯨ ꯑꯩ ꯀꯔꯤ ꯏꯕ꯭ꯔꯣ ꯑꯁ
ꯀꯔꯤ ꯢꯕ
ꯂꯥꯏꯔꯤꯛ ꯇꯧꯔꯒ ꯂꯩꯌꯦ